ꯇꯥꯕ꯭ꯔꯣ ꯑꯥ ꯇꯥꯏꯌꯦ
ꯍꯣꯏ ꯍꯣꯏ ꯇꯥꯏ
ꯑꯗꯣ ꯏꯅꯦ ꯗꯣ
ꯎꯝ
ꯃꯩ ꯌꯨꯝꯗ ꯄꯣꯊꯥꯎ ꯄꯣꯊꯥꯔꯒ ꯂꯩꯅꯤꯡꯉꯥꯏꯁꯨ ꯏꯀꯥꯏꯌꯦ ꯍꯥꯏꯌꯦꯕꯀꯣ ꯅꯍꯥꯟꯗꯨ
ꯎꯝ ꯎꯝ
ꯀꯔꯤꯒꯤ ꯏꯀꯥꯏꯅꯤꯉꯥꯏ ꯂꯩꯕ꯭ꯔꯣꯅꯦ ꯃꯥꯒꯤ ꯌꯨꯝꯅꯤꯅꯦ
ꯍꯣꯏ ꯑꯗꯨꯅꯦ ꯑꯩꯈꯣꯏ ꯂꯥꯛꯇ꯭ꯔꯤ ꯑꯩꯈꯣꯏ ꯁꯤ ꯌꯨꯝꯗ ꯂꯥꯛꯇ꯭ꯔꯤꯉꯩꯗꯁꯨ ꯁꯨꯃꯥꯏ ꯇꯧꯕ꯭ꯔꯥ
ꯑꯗꯨꯗꯤ ꯈꯪꯗꯦ ꯍꯣꯏ ꯏꯀꯥꯏꯔꯦꯅ ꯇꯨꯃꯤꯟꯅ ꯂꯩꯕ ꯀꯥꯏꯌꯦ ꯍꯥꯏꯅ ꯑꯣꯏꯕ ꯃꯥꯁꯤ ꯑꯃꯥꯔꯛ ꯌꯨꯝꯁꯨ ꯄꯥꯟꯕꯥꯒ ꯍꯜꯂꯛꯄꯅꯤꯅꯀꯣ
ꯎꯝ ꯎꯝ
ꯑꯗꯨ ꯋꯥꯔꯤꯁꯨ ꯂꯩꯌꯦꯕ ꯃꯥꯒꯤꯁꯨꯀꯣ
ꯎꯝ
ꯅꯪꯅ ꯈꯔ ꯂꯨꯅ ꯇꯧꯕꯤꯌꯣ ꯑꯩꯈꯣꯏ ꯅꯨꯄꯤꯗꯤ ꯅꯨꯄꯤꯒꯤ ꯋꯥꯈꯜ ꯅꯨꯄꯤꯅ ꯈꯪꯉꯤꯅꯀꯣ
ꯎꯝ ꯎꯝ ꯍꯣꯏ ꯆꯨꯝꯃꯦ ꯆꯨꯨꯝꯃꯦ
ꯎꯝ ꯅꯨꯡꯁꯤ ꯃꯥꯗꯤ ꯃꯕꯨꯛ ꯃꯥ ꯌꯥꯝ ꯁꯦꯡꯕꯅꯦ ꯃꯁꯛꯇꯨꯗ ꯃꯣꯠꯄ ꯃꯥꯝꯕ ꯋꯥꯅꯤ
ꯎꯝ
ꯌꯥꯝ ꯁꯦꯡꯉꯦ ꯀꯣ ꯂꯤꯛ ꯐꯦꯡꯕ ꯋꯥꯏ ꯇꯩ ꯕ ꯏꯃꯨꯡ ꯌꯥꯝ ꯀꯔꯤ ꯍꯥꯏꯁꯤ꯭ꯔꯥ ꯁꯨ ꯂꯣꯏꯅꯃꯛ ꯁꯨꯕ ꯍꯩꯌꯦ
ꯎꯝ ꯍꯣꯏ ꯍꯩꯌꯦ ꯍꯣꯏ
ꯑꯁ ꯅꯨꯡꯉꯥꯏꯇꯦꯅꯦ ꯑꯪꯀꯜꯒꯥ ꯃꯕꯥꯅꯤ ꯖꯤꯁꯨ ꯇꯣꯉꯥꯟ ꯂꯩꯔꯗꯤ ꯑꯃꯥꯔꯣꯝꯗꯅꯤꯀꯣ
ꯎꯝ ꯑꯁ ꯚꯥꯏ ꯑꯩꯁꯨ ꯌꯨꯝꯒꯤ ꯌꯨꯝꯒꯤ ꯕ꯭ꯔꯗꯟꯁꯦ ꯑꯗꯨꯝ ꯆꯥꯎꯋꯤꯗꯥ
ꯎꯝ ꯑꯩꯈꯣꯏ ꯑꯪꯀꯜꯗꯨꯁꯨ ꯅꯨꯄꯤ ꯊꯤꯌꯨ ꯍꯥꯏꯔꯁꯨ ꯌꯥꯗꯦꯗꯣ
ꯎꯝ ꯃꯥꯁꯨ ꯊꯤꯔꯗꯤ ꯐꯒꯗꯧꯕꯀꯣ
ꯎꯝ ꯅꯨꯄꯤ ꯅꯨꯄꯤꯗꯤ ꯁꯤꯃꯥꯅ ꯊꯤꯅꯤꯡꯗꯕꯒꯤꯔ‌ꯣ ꯀ‌ꯣ
ꯃꯥꯅ ꯃꯥꯅ ꯌꯥꯗꯕꯒꯤꯅꯤ ꯍꯥꯏ ꯍꯣꯏ ꯅꯨꯄꯤꯅꯗꯤ ꯌꯥꯕꯅꯤ ꯍꯥꯏ
ꯑꯁ ꯍꯥꯟꯗꯥꯛꯁꯨ ꯅꯨꯄꯤ ꯊꯤꯕ ꯌꯥꯔꯦꯗ ꯃꯗꯤ
ꯎꯝ ꯊꯦꯡꯗꯦꯕꯀꯣ
ꯍ‌ꯣꯏ
ꯅꯨꯄꯥꯒꯤꯗꯤ ꯑꯃꯔꯣꯝꯗ ꯊꯦꯡꯗꯦꯕꯀꯣ
ꯍꯣꯢ ꯑꯁ ꯏꯅꯦꯗꯨꯁꯨ ꯌꯨꯝ ꯄꯥꯟꯕ ꯁꯣꯏꯌꯦ
ꯎꯝ ꯑꯁ ꯑꯩꯗꯤ ꯑꯍꯥꯟꯕ ꯂꯥꯛꯄ ꯀꯥꯟꯁꯤꯗ ꯑꯦ ꯊꯕꯛ ꯀꯟꯃꯟꯕꯒꯤ ꯑꯩꯗꯤ ꯀꯤꯕꯅꯤꯅꯦ ꯑꯩꯈꯣꯏ ꯌꯨꯝꯗ ꯂꯩꯕ ꯀꯥꯟꯗꯁꯨ ꯑꯩꯈꯣꯏꯗꯤ ꯑꯦ ꯊꯕꯛꯄꯨꯗꯤ ꯍꯣꯏ ꯌꯨꯝꯒꯤ ꯊꯕꯛꯄꯨꯗꯤ ꯑꯗꯨꯝ ꯇꯧꯋꯦ ꯑꯗꯨ ꯑꯣꯏꯔꯁꯨ ꯑꯗꯨꯝ ꯂꯧ ꯆꯠꯂꯒ ꯅꯤꯇꯤꯒꯤ ꯆꯠꯂꯒ ꯁꯨꯃꯥꯏꯅ ꯇꯧꯕꯗꯤ ꯇꯧꯔꯛꯇꯦꯕꯀꯣ
ꯅꯪ ꯅꯨꯄꯥꯅ ꯍꯥꯏꯗ꯭ꯔꯣ ꯑꯩꯈꯣꯏ ꯏꯃꯨꯡꯁꯦ ꯀꯣꯏꯅꯔꯤꯉꯩꯗ ꯁꯨꯃꯥꯏꯅ ꯇꯧꯋꯦ ꯍꯥꯏꯕꯗꯣ
ꯑꯁ ꯁꯨꯃꯥꯏꯅ ꯍꯥꯏꯗꯦ ꯀꯗꯥꯏꯗꯒꯤ ꯀꯔꯤꯁꯨ ꯍꯥꯏꯗꯦ ꯃꯥꯗꯤ ꯃꯥꯒꯤ ꯏꯃꯨꯡꯒꯤ ꯋꯥꯔꯤꯗ ꯀꯔꯤꯁꯨ ꯂꯤꯗꯦ ꯑꯩꯁꯨ ꯈꯪꯂꯤꯕꯣꯠꯅꯤꯅꯀꯣ
ꯎꯝ
ꯑꯩꯅ ꯏꯃꯥꯗ ꯐꯣꯟ ꯇꯧꯔꯒ ꯏꯃꯥ ꯑꯩ ꯌꯨꯝ ꯄꯥꯟꯕꯥꯁꯦ ꯃꯐꯝꯁꯦ ꯁꯣꯏꯕ ꯃꯥꯜꯂꯤꯗ ꯑꯩꯅ ꯍꯥꯏꯕꯀꯣ
ꯑꯥ
ꯑꯩꯁꯦ ꯁꯣꯏꯕ ꯃꯥꯜꯂꯦ ꯏꯃꯥ ꯁꯨꯃꯥꯏ ꯁꯨꯃꯥꯏ ꯑꯩꯅ ꯍꯥꯏꯔꯒꯦ ꯏꯃꯥꯅ ꯑꯦ ꯋꯥꯈꯜ ꯄꯤꯛꯀꯅꯣ ꯅꯨꯡꯉꯥꯏꯕ ꯃꯇꯝꯁꯨ ꯂꯥꯛꯈꯤꯅꯤ ꯃꯥꯅ ꯑꯩꯒꯤ ꯋꯥꯈꯜ ꯑꯃꯨꯛ ꯆꯥꯎꯊꯣꯛꯄꯀꯣ
ꯎꯝ ꯑꯩꯐꯥꯎ ꯁꯨꯃꯥꯏ ꯈꯜꯂꯦꯗ
ꯎꯝ ꯍꯥꯏꯕꯗꯤ ꯑꯩꯈꯣꯏꯗꯤ ꯍꯣꯏ ꯎꯝ ꯚꯥꯏ ꯅꯣꯏꯁꯨ ꯑꯩꯒꯤꯗꯃꯛ ꯈꯟꯕ꯭ꯔꯥ ꯈꯟꯗꯕ꯭ꯔꯥ ꯈꯟꯕ꯭ꯔꯥ
ꯈꯟꯂꯦꯗ
ꯎꯝ ꯑꯗꯨꯅꯦ ꯑꯩꯁꯦ ꯑꯁ ꯃꯔꯛꯇ ꯑꯩꯒꯤ ꯄꯨꯟꯁꯤꯁꯦ ꯁꯨꯃꯥꯏꯅ ꯁꯨꯅ ꯁꯨꯃꯥꯏꯅ ꯋꯥꯅ ꯑꯗꯨꯝ ꯂꯩꯒꯗꯧꯕ꯭ꯔꯥ ꯍꯥꯏꯕꯁꯦ ꯏꯊꯟꯇ ꯑꯗꯨꯝ ꯍꯪꯉꯦꯕꯀꯣ
ꯎꯝ
ꯑꯁ
ꯅꯪꯗꯣ ꯋꯥꯈꯜ ꯌꯥꯝ ꯈꯟꯒꯅꯨ ꯑꯩꯁꯦ ꯋꯥꯈꯜ ꯌꯥꯝ ꯈꯟꯃꯟꯕꯒꯤ ꯀꯣꯛꯁꯦ ꯆꯤꯛꯄ ꯍꯧꯔꯦ
ꯎꯝ
ꯁꯥꯝꯁꯨ ꯀꯦꯟ‌ꯂꯛꯑ‌ꯦ
ꯎꯝ
ꯃꯥꯏꯁꯨ ꯉꯥꯟꯕ ꯉꯝꯗ꯭ꯔꯦ
ꯍ‌ꯣꯏ ꯍꯣꯏ
ꯃ‌ꯣꯏ ꯅꯨꯄꯤꯁ‌ꯦ
ꯎꯝ
ꯃꯋꯥꯅ ꯂꯨꯅ ꯇꯧꯕ ꯌꯨꯝ ꯄꯥꯜꯂꯒ ꯃꯌꯨꯝꯗ ꯋꯥꯈꯜ ꯅꯨꯡꯉꯥꯏꯕ ꯃꯤꯗꯤ ꯐꯖꯅ ꯎꯊꯣꯛꯄꯅꯤ ꯌꯦꯡꯕꯗ
ꯎꯝ
ꯑꯩꯈꯣꯏꯗꯤ ꯀꯗꯥꯏꯗꯒꯤ ꯑꯩꯈꯣꯏ ꯏꯋꯥ ꯑꯝ ꯉꯥꯎꯁꯤꯟꯅꯩꯏ ꯃꯔꯛ ꯃꯔꯛꯇ
ꯃꯥ ꯐꯕ ꯍꯥꯏꯕꯕꯨ ꯅꯤꯁꯥ ꯆꯥꯗꯕ ꯑꯁꯤ ꯈꯛꯇꯅꯤꯗꯅꯤꯕ
ꯑꯁ ꯑꯗꯨꯁꯨ ꯌꯥꯝ ꯐꯔꯕꯅꯦ ꯑꯩꯒꯤꯗꯨꯗꯤ ꯆꯥꯏ ꯗꯨꯗꯤ
ꯑꯦꯁ ꯅꯪꯒꯤꯗꯤ ꯑꯗꯨꯝ ꯐꯩꯗ ꯃꯥꯒꯤ ꯅꯨꯄꯤꯕꯨꯁꯨ ꯑꯗꯨꯝ ꯅꯨꯡꯁꯤꯕ ꯍꯩꯌꯦ ꯑꯋꯥꯕ ꯅꯨꯡꯉꯥꯏꯕ ꯑꯗꯨꯝ ꯈꯪꯒꯂꯦ ꯑꯩꯈꯣꯏꯗꯤ ꯑꯗꯨꯒꯤ ꯋꯥꯈꯜꯂꯣꯝꯗꯣ ꯌꯥꯝ ꯂꯩꯇꯦꯕ
ꯅꯪꯒꯤ ꯅꯨꯄꯥꯁꯨ ꯃꯕꯨꯛꯇꯤ ꯐꯕꯅꯤ ꯏꯆꯝ ꯆꯝꯃꯒꯀ‌ꯣ
ꯎꯝ
ꯈꯪꯗ꯭ꯔꯦꯗ ꯅꯨꯄꯤꯁꯤꯡꯁꯦ
ꯎꯝ ꯀꯃꯥꯏꯅ ꯍꯤꯡꯒꯗꯧꯕꯅꯣ ꯈꯪꯗ꯭ꯔꯦ
ꯅꯣꯡꯃꯗ ꯇꯔꯦꯠꯔꯛ ꯄꯪꯉꯦ ꯍꯥꯏꯕꯗꯣ
ꯎꯝ ꯑꯗꯨ ꯑꯩꯒꯤꯅꯤ ꯕꯥ ꯑꯩ ꯑꯩꯒꯤꯗꯃꯛꯅꯤ ꯑꯗꯨ ꯍꯧꯖꯤꯛꯇꯤ ꯆꯠꯀꯦ ꯍꯥꯏꯔꯁꯨ ꯌꯥꯗ꯭ꯔꯦꯗꯣ ꯃꯤꯅ ꯀꯔꯤ ꯈꯟꯈꯤ ꯅꯤꯀ‌ꯣ
ꯑꯗꯨ ꯈꯟꯕꯒꯤꯅꯤ ꯑꯁꯦꯡꯕ
ꯋꯥꯈꯟ ꯆꯥꯎꯕꯁꯤꯡꯅ ꯃꯌꯨꯝ ꯄꯥꯟꯂꯁꯨ ꯑꯃꯨꯛ ꯍꯟꯕ ꯉꯝꯕꯗꯨꯅꯤꯗ ꯑꯩꯈꯣꯏ ꯋꯥꯈꯟ ꯄꯤꯛꯄ ꯈꯣꯏꯗꯤ ꯋꯥꯁ ꯁꯅꯣ ꯀꯔꯤ ꯎꯄꯥꯏ ꯂꯩ ꯑꯗꯨꯝ ꯂꯩꯊꯣꯛꯑꯦꯕ
ꯎꯝ
ꯋꯥꯈꯟ ꯆꯥꯎꯕ ꯃꯤꯅ ꯑꯁ ꯃꯋꯥ ꯂꯧꯗꯦ ꯍꯥꯏꯅ ꯍꯦꯛꯇ ꯆꯦꯟꯊꯣꯛꯈ꯭ꯔꯦꯕ
ꯑꯗꯨꯅꯦ
ꯃꯣꯏꯅꯕꯨ ꯅꯨꯡꯉꯥꯏꯗ ꯋꯥꯈꯟ ꯆꯥꯎꯕ ꯃꯤꯅ
ꯄꯪꯕ ꯍꯥꯏꯕꯗꯣ ꯑꯩ ꯑꯣꯏꯔꯝꯂꯦ ꯑꯄꯪꯕꯤ ꯍꯥꯏꯕꯗ‌ꯣ ꯀꯅꯥꯁꯨ ꯑꯣꯏꯔꯝꯗ꯭ꯔꯦ ꯑꯩ ꯑꯣꯏꯔꯝꯂ‌ꯦ ꯎꯝ
ꯑꯩꯈꯣꯏ ꯁꯨꯅꯤ ꯄꯪꯕꯁꯤꯅ ꯄꯪꯕꯁꯤꯅ ꯅꯨꯄꯤꯁꯦ ꯀꯌꯥꯃꯨꯛ ꯄꯪꯕ꯭ꯔꯀ‌ꯣ ꯇꯨꯡꯒꯤ ꯈꯟꯗ꯭ꯔꯒ ꯀꯨꯏ ꯆꯦꯟ ꯆꯦꯟꯕꯗꯣ
ꯎꯝ
ꯅꯪꯗꯤ ꯌꯥꯝ ꯅꯨꯡꯕꯨ ꯅꯨꯡꯉꯥꯏꯗ ꯅꯤꯁꯥ ꯆꯥꯗꯕꯗꯨꯅ ꯑꯄꯦꯟꯕ ꯑꯣꯏꯔꯣꯍꯦ ꯅꯪꯁꯨ ꯑꯗꯨꯗꯒꯤ ꯍꯦꯟꯕ ꯂꯩꯇ꯭ꯔꯦ
ꯑꯗꯨ ꯈꯛꯇꯅꯦꯕ ꯀꯥꯅꯗ‌ꯦ ꯑꯗꯨ ꯑꯣꯏꯔꯁꯨ ꯆꯥꯕꯅ ꯑꯃꯨꯛ ꯐꯕ ꯃꯥꯜꯂꯦꯗ ꯑꯃꯨꯛ ꯈꯜꯂꯒ
ꯆꯥꯕꯁꯨ ꯐꯠꯇꯦꯗ ꯀꯔꯤꯔꯥꯅꯦ
ꯑꯁ ꯑꯩꯒꯤ ꯐꯃꯨꯡ ꯃꯅꯨꯡꯗ ꯍꯦꯛ ꯍꯦꯛ ꯀꯩꯅꯣꯃ ꯑꯃꯨꯕ ꯕ ꯕꯠꯇꯔꯐ꯭ꯂꯥꯏꯗꯣ
ꯍꯦꯛ ꯆꯪꯉꯦꯕ ꯑꯩꯒꯤ ꯀꯥꯡꯈꯟꯁꯦ ꯋꯥꯏꯠ ꯑꯣꯐ ꯑꯣꯏꯕꯒꯤꯔ ꯈꯪꯗꯦꯕꯥ
ꯒꯤ ꯃꯪ ꯃꯪꯁꯦ ꯌꯥꯝ ꯅꯨꯡꯉꯥꯏꯇ‌ꯦꯅꯦ ꯉꯔꯥꯡ ꯑꯩꯒꯤ ꯃꯪꯗꯥ ꯑꯁ ꯂꯤꯟ ꯎꯕ ꯋꯥꯅ‌ꯦ ꯂꯤꯟꯗꯣ ꯑꯩꯅ ꯍꯥꯠꯅꯤꯡꯉꯥꯏ ꯍꯣꯠꯅꯔꯤꯕꯀꯣ
ꯑꯣ
ꯑꯗꯨꯒꯤ ꯂꯤꯟꯗꯣ ꯑꯁ ꯌꯥꯝ ꯀꯔꯤ ꯍꯥꯏꯁꯤꯔꯥ ꯍꯩꯕꯗꯣ ꯍꯩꯁꯤꯡꯕꯗꯣ
ꯑꯥ
ꯃꯔꯧ ꯌꯥꯝ ꯂꯩꯕꯗꯣ
ꯑꯥ
ꯁꯨꯃꯥꯏꯅ ꯇꯧꯕꯅꯤꯅꯦ ꯑꯗꯨ ꯑꯗꯨꯒꯤ ꯂꯤꯟꯗꯣ ꯑꯩ ꯃꯪꯗꯨꯗꯥ ꯑꯗꯣ ꯃꯥꯒꯤ ꯃꯀꯣꯛꯇꯨꯁꯨ ꯀꯣ ꯃꯥ ꯃꯥꯒꯤ ꯃꯆꯨꯗꯣ ꯑꯗꯨꯝ ꯌꯥꯝ ꯂꯩꯕꯀꯣ
ꯑꯁ
ꯑꯩꯅ ꯁꯨꯝ ꯌꯦꯡꯕ ꯀꯥꯟꯗ ꯑꯗꯨꯒꯤ ꯂꯤꯟꯗꯨꯀꯣ ꯃꯪꯗꯀꯣ ꯑꯗꯣ ꯑꯩꯅ ꯎꯝ ꯀꯩꯅꯣ ꯂꯤꯆꯩ ꯑꯃ ꯄꯥꯏꯔꯒ ꯑꯩꯅ ꯑꯗ‌ꯣ ꯍꯥꯠꯅꯤꯡꯉꯥꯏ ꯈꯛꯇ ꯑꯩꯅ ꯍꯣꯠꯅꯔꯤꯕ ꯄꯣ
ꯎꯝ
ꯑꯗꯨꯗꯤ ꯑꯁ ꯁꯤꯗꯤ ꯁꯤꯗꯕ ꯑꯗꯨꯝ ꯍꯥꯠꯅꯤꯡꯉꯥꯏꯗꯤ ꯑꯩꯅ ꯍꯣꯠꯅꯔꯤꯕꯀꯣ ꯑꯗꯨꯒꯣ ꯑꯩ ꯑꯩꯒꯤ ꯀꯥꯡꯈꯟꯒꯤ ꯃꯊꯛꯇꯅ‌ꯦ ꯑꯃꯨꯛ ꯇꯧꯕꯒꯨꯝ ꯇꯧꯕꯀꯣ ꯑꯩꯒꯤ ꯀꯥꯡꯆꯠꯀꯤ ꯃꯊꯛꯇ ꯑꯗꯨꯒꯤ ꯂꯤꯟꯗꯣ ꯑꯃꯨꯛ ꯂꯩꯕ ꯑꯗꯣ ꯑꯩꯅ ꯍꯥꯠꯅꯤꯡꯉꯥꯏ ꯑꯗꯨꯝ ꯍꯣꯠꯅꯔꯤꯕꯀꯣ ꯀ꯭ꯔꯤꯒꯤꯔꯕꯣ ꯁꯤꯒꯨꯝꯕꯁꯦ ꯑꯊꯦꯝꯕ ꯃꯥꯜꯂꯤꯗ ꯀꯣ
ꯍꯣꯏ ꯍꯛꯆꯥꯡ ꯁꯣꯜꯂꯁꯨ ꯃꯪ ꯖꯥꯠ ꯖꯥꯠ ꯃꯪꯕꯅ‌ꯦ
ꯎꯝ
ꯃꯪ ꯀꯌꯥ ꯃꯪꯗ꯭ꯔꯒꯥ ꯇꯨꯝꯕꯗꯣ ꯍꯛꯆꯥꯡ ꯐꯕꯅ‌ꯦ ꯃꯪ
ꯆꯨꯨꯝꯃꯤ
ꯑꯩꯁꯨꯅ‌ꯦ ꯉꯔꯥꯡ ꯑꯥ ꯁꯇꯔꯗꯦ ꯅꯨꯡꯗꯥꯡꯗꯣ ꯑꯩ ꯅꯨꯄꯥ ꯁꯟꯇ꯭ꯔꯤ ꯂꯩꯌꯦꯕꯀꯣ
ꯎꯝ ꯎꯝ
ꯁꯟꯇ꯭ꯔꯤ ꯆꯠꯇ꯭ꯔꯤꯉꯩꯗ ꯌꯨ ꯈꯔ ꯊꯥꯔꯒ ꯂꯥꯛꯑꯦꯕ ꯃꯥ ꯂꯥꯛꯄꯗ ꯐꯠꯇꯕ ꯄꯨꯔꯛꯄ ꯃꯥꯜꯂꯦꯅ ꯈꯥꯏꯔ ꯂꯩꯕꯅꯤ ꯑꯩ
ꯎꯝ
ꯃꯥ ꯆꯠꯈ꯭ꯔꯦ ꯑꯩ ꯊꯣꯡ ꯍꯥꯡꯉꯒ ꯇꯨꯝꯃꯦ ꯑꯩꯒꯤ ꯔꯨꯝꯗꯣ ꯑꯗꯨꯒ
ꯎꯝ
ꯀꯩꯅꯣꯝꯃꯥ ꯃꯤ ꯑꯃꯥ ꯆꯪꯕꯒꯨꯝ ꯇꯧꯕ ꯑꯩꯅꯥ ꯆꯠ ꯈ꯭ꯔꯣ ꯍꯥꯏꯔꯒ ꯐꯃꯨꯡ ꯃꯈꯥꯗ ꯑꯗꯨꯝ ꯂꯦꯞꯄ꯭ꯔ ꯂꯩꯕ ꯑꯩꯒꯤ ꯑꯩꯒꯤ ꯃꯪꯗꯨꯨꯕꯣ ꯍꯧꯒꯠꯂꯒ ꯑꯁ ꯀꯤꯔꯥ ꯇꯨꯝꯕ ꯌꯥ ꯇ꯭ꯔꯦ ꯑꯗꯨꯗꯤ ꯑꯩ ꯏꯅꯦꯝꯕꯣꯛꯄꯨ ꯐꯣꯟ ꯇꯧꯋꯦ ꯇꯨꯝꯁꯤ ꯂꯥꯎ ꯍꯥꯏꯅ ꯑꯩꯈꯣꯏ ꯇꯨꯝꯃꯦ ꯑꯩ ꯏꯅꯦꯝꯕꯣꯛꯀ ꯇꯨꯝꯃꯦ ꯑꯗꯨꯝ ꯑꯩꯁꯦ ꯍꯛꯆꯥꯡ ꯁꯣꯟꯕꯒꯤꯀꯣ ꯖꯥꯠ ꯖꯥꯠ ꯎꯋꯦꯕ ꯃꯪꯗꯁꯨ
ꯑꯋꯥꯕ ꯈꯛꯇꯣꯀꯣ
ꯎꯝ
ꯑꯍꯥꯎꯕ ꯆꯔꯥꯒ ꯐꯖꯅ ꯇꯨꯝꯃꯣ
ꯍꯌꯦꯡꯁꯨ ꯂꯧ ꯆꯠꯀꯅꯤ ꯍꯥꯏꯕ꯭ꯔꯣ
ꯍꯌꯦꯡꯗꯤ ꯌꯨꯝ ꯂꯩꯒꯦꯕ
ꯑꯥ ꯖꯣꯕ ꯀꯥꯠ ꯆꯠꯀꯅꯤ ꯍꯥꯏꯈꯤꯕ꯭ꯔꯣ
ꯆꯠꯂꯔꯣꯏ ꯍꯣꯏ
ꯑꯣ ꯑꯗꯨꯗ ꯂꯩ ꯋꯥꯏꯔꯛꯑꯣ ꯅꯪꯁꯨ ꯍꯦꯛ ꯀꯣꯏꯒꯟꯗꯕꯥꯒ
ꯎꯝ ꯌꯨꯝꯗꯁꯨ ꯑꯁꯨꯃꯥꯏꯅ ꯇꯧꯒꯟꯕꯅꯤ ꯑꯩꯗꯨꯀꯣ ꯌꯨꯝꯗ ꯂꯩꯁꯥ ꯑꯣꯏꯔꯤꯉꯩꯗꯁꯨ ꯗꯨꯝ ꯃꯄꯥꯟ ꯌꯥꯝ ꯆꯠꯇꯦ ꯌꯨꯝ ꯈꯛꯇ ꯗꯨꯝ ꯂꯩꯌꯦ
ꯎꯝ ꯑꯩꯗꯤ ꯌꯨꯝꯗ
ꯌꯨꯝ ꯈꯛꯇ ꯑꯗꯨꯝ ꯂꯩꯌꯦꯕ ꯃꯄꯥꯟꯒ꯭ꯌꯥ ꯃꯄꯥꯟꯒ ꯌꯥꯝ ꯆꯠꯂꯦ
ꯃꯤ ꯃꯔꯛ ꯄꯨꯜꯂꯒ ꯑꯃꯦꯠꯄꯒꯨꯝꯕ ꯆꯥꯕ ꯑꯗꯨꯒꯨꯝꯕꯁꯨ ꯋꯥꯈꯜ ꯈꯔ ꯐ꯭ꯔꯦꯁ ꯑꯣꯏꯕꯅꯤꯗ
ꯍꯥꯥ
ꯃꯤ ꯃꯔꯛ ꯆꯠ ꯆꯠꯂꯒ ꯑꯗꯨꯝ ꯑꯃꯦꯠꯄꯒꯨꯝꯕ ꯆꯥꯕ ꯀꯣꯏꯕ ꯂꯥꯡꯕ ꯇꯧꯕꯁꯨ
ꯎꯝ
ꯍꯥꯆꯥꯡꯁꯦ ꯈꯔ ꯐ꯭ꯔꯦꯁ ꯑꯣꯏꯕꯅꯦꯕ
ꯎꯝ ꯍꯣ ꯍꯣꯏ ꯑꯗꯨꯒꯨꯝꯕꯁꯦ ꯑꯩꯁꯦ ꯍꯩꯒꯟꯗꯦꯅꯦ ꯍꯩꯅꯗꯕ ꯍꯥꯏꯁꯤꯔꯀꯣ ꯍꯩꯇꯕ ꯍꯥꯏꯁꯤꯔꯥ ꯑꯩꯁꯨ ꯇꯝꯂꯤꯕꯅꯤ ꯍꯣꯏ ꯑꯗꯨꯅ ꯐꯕꯅꯤ
ꯑꯈꯣꯏꯗꯤ ꯀꯣꯏꯆꯠ ꯆꯠꯂꯦ ꯅꯪꯅ ꯁꯨꯡꯊꯣꯛ ꯊꯣꯛꯇꯦ